ꯍꯜꯂꯣ
ꯍꯥꯎ
ꯀꯩꯗꯧꯔꯝꯃꯤꯅꯣ
ꯁꯨꯝ ꯍꯤꯄꯝꯕꯅꯤꯗ
ꯎꯝ ꯀꯩꯗꯧ ꯑꯝ ꯀꯩꯝꯇ ꯊꯣꯛꯇ꯭ꯔꯕꯣ
ꯍꯜꯂꯣ
ꯇꯥꯕ꯭ꯔꯣ
ꯏꯀꯣ ꯊꯣꯛꯄꯗꯧ ꯇꯧꯋꯦ ꯌꯥꯝ ꯇꯞꯄꯦ
ꯇꯥꯔꯕ꯭ꯔꯣ ꯅꯪ ꯚꯣꯂꯨꯝꯗꯣ ꯈꯔ ꯂꯩꯈꯠꯂꯣ
ꯂꯩꯈꯠꯂꯕꯅꯦ ꯐꯨꯜꯅꯦ ꯑꯥ ꯇꯥꯔꯦ ꯈꯔ ꯀꯟꯅ ꯉꯥꯡꯉꯛꯑꯣ
ꯑꯣ ꯉꯁꯤ ꯀꯩꯀꯩ ꯀꯩꯀꯩ ꯇꯧꯔꯒꯦ ꯉꯁꯤꯒꯤ
ꯅꯪ ꯃꯄꯥꯟ ꯑꯃꯨꯇ ꯊꯣꯛꯂꯣꯑꯣ ꯅꯪ ꯉꯥꯡꯉꯤꯗꯣ ꯑꯩ ꯇꯥꯗ꯭ꯔꯦꯕ
ꯍꯜꯂꯣ
ꯑꯗꯨ ꯇꯥꯕ꯭ꯔꯥ ꯇꯥꯕꯔꯥꯗꯤ ꯇꯥꯏ ꯑꯗꯨꯒ ꯅꯪꯅ ꯉꯥꯡꯕꯗꯤ ꯁꯨꯛꯇꯥ ꯇꯥꯗ꯭ꯔꯦꯕ
ꯑꯥꯗ
ꯍꯜꯂꯣ
ꯇꯥꯔꯕꯣ
ꯑꯣ ꯇꯥꯔꯦ ꯇꯥꯔꯦ
ꯑꯣ ꯉꯁꯤ ꯋꯦꯗꯔꯁꯦ ꯀꯃꯥꯏ ꯇꯧꯒꯦ
ꯉꯁꯤꯒꯤ ꯋꯦꯗꯔꯁꯦ ꯅꯨꯡꯉꯥꯏꯌꯦ ꯅꯨꯡꯁꯥꯁꯨ ꯁꯥꯗꯕꯅꯤꯅ
ꯇꯥꯏꯕꯥ ꯅꯨꯉꯥꯏꯔꯤꯕ
ꯑꯩꯈꯣꯏꯗꯤ ꯅꯨꯡꯉꯥꯏ ꯁꯥꯕꯁꯦ ꯌꯥꯝ ꯈꯥꯡꯕ ꯉꯝꯗꯦꯕ
ꯎꯝ
ꯅꯪ ꯀꯩꯗꯧꯔꯝꯃꯤꯅꯣ
ꯂꯩꯔꯝꯃꯤꯅꯦ ꯆꯂꯣꯅꯤ ꯁꯥ ꯍꯥꯏ ꯑꯗꯒꯤ ꯅꯣꯡꯁꯨ ꯑꯃꯨꯛ ꯃꯪꯉꯦ ꯑꯗꯨꯏ ꯅꯦꯠꯋꯥꯛ ꯀꯥꯁꯦ ꯑꯝꯇ ꯅꯨꯡꯉꯥꯏꯇꯦ ꯏꯁꯥꯥꯡ ꯀꯥꯔꯦ ꯅꯣꯡꯁꯨ ꯃꯉꯦ
ꯇꯕ꯭ꯔꯣ
ꯇꯥꯏ ꯇꯥꯏ
ꯀꯩꯅꯣ ꯅꯦꯋꯥꯠ ꯅꯨꯡꯉꯥꯏꯇꯦ
ꯑꯩꯟ ꯍꯪꯕꯗꯥ
ꯍꯜꯂꯣ
ꯇꯔꯥꯕꯣ
ꯀꯩꯅꯠꯇꯣ ꯑꯃꯨꯛ ꯀꯟꯅ ꯑꯃꯨꯛ ꯇꯥꯔꯛꯑꯦ ꯑꯗꯨꯒ ꯑꯃꯨꯛ ꯁꯨꯇꯥ ꯇꯥꯗꯦ ꯍꯥꯏꯕ
ꯋꯔ ꯕꯣꯇꯥ
ꯇꯣ ꯑꯃꯨꯛ ꯀꯟꯅ ꯇꯔꯝꯃꯦ ꯑ ꯐꯖꯅ ꯋꯥ ꯉꯥꯡꯕ ꯃꯥꯏꯀ꯭ꯔꯣꯐꯣꯟꯗꯣ ꯐꯖꯟ ꯊꯝꯃꯒ
ꯇꯣ ꯇꯥꯗ꯭ꯔꯦ ꯍꯥꯏꯕ ꯑꯩꯖꯦ
ꯃꯌꯥꯝꯁꯦ ꯇꯔꯕꯣ
ꯍꯜꯂꯣ
ꯃꯌꯦꯛ ꯁꯦꯡꯅ ꯇꯥꯗ꯭ꯔꯦ ꯍꯥꯏꯕ ꯅꯪ ꯅ ꯉꯥꯡꯗꯣ ꯇꯥꯕ꯭ꯔꯗꯤ ꯈꯤꯇꯪ ꯃꯅꯤꯡꯋꯥꯏꯗꯣ ꯇꯥꯔꯦꯕ ꯑꯇꯩ ꯇꯥꯗ꯭ꯔꯦ ꯍꯥꯏꯕ
ꯇꯔ꯭ꯕꯣ ꯁꯦ ꯑꯣ ꯌꯥꯝ ꯅꯨꯡꯎꯏ ꯇ꯭ꯕꯔꯕ ꯅꯪ ꯉꯝꯕꯗꯤ ꯐꯖꯅ ꯇꯥꯏ ꯍꯥꯏꯕ
ꯇꯥꯟ ꯅꯪꯅ ꯉꯥꯡꯕꯗꯨ ꯇꯥ ꯇꯥꯕ ꯋꯥꯠꯂꯦ ꯍꯥꯏꯕ ꯑꯗꯨꯒꯤꯅꯦ ꯑꯩꯅ ꯇꯥꯕ꯭ꯔꯥ ꯇꯥꯕ꯭ꯔ ꯍꯪꯉꯤꯏꯗꯣ
ꯑꯗꯨ ꯈꯪꯗꯦ ꯅꯪꯅ ꯉꯥꯡꯕꯗꯩ ꯇꯥꯗ꯭ꯔꯦꯕ ꯑꯃꯨꯛ ꯇꯠꯈ꯭ꯔꯦꯗꯣ ꯑꯃꯨꯛ
ꯅꯪꯅꯦ ꯑꯗꯨꯝ ꯅꯪꯅ ꯊꯣꯛꯄ ꯑꯃ ꯉꯥꯡꯉꯛꯑꯣ ꯍꯥꯏꯕ
ꯑꯣ ꯈꯨꯡꯉꯞꯀꯦ ꯍꯥꯏꯔꯣ
ꯑꯪ ꯑꯩ ꯊꯨꯛ
ꯀꯩ ꯏꯟꯖꯥꯡ ꯆꯥꯒꯦ
ꯍꯥꯕ
ꯍꯥꯎ
ꯇꯥꯗ꯭ꯔꯦ ꯇꯥꯗ꯭ꯔꯦ
ꯇꯥꯗꯦ
ꯑꯥꯟ ꯈꯪꯗ꯭ꯔꯦꯗ ꯇꯧꯔꯤꯁꯦ ꯅꯨ ꯀꯔꯤ ꯀꯔꯤ ꯆꯟꯍꯥꯎ ꯅꯪꯅ ꯈꯨꯝꯂꯛꯇ꯭ꯔꯒ ꯑꯩꯅ ꯀꯃꯥꯏꯅ ꯄꯨꯡꯉꯥꯡ ꯉꯥꯡꯗꯣꯏꯅꯣ
ꯑꯩ ꯊꯣꯛꯄ ꯑꯃ ꯑꯗꯨꯝ ꯀꯣꯏ ꯉꯥꯡꯉꯣ ꯈꯨꯃꯛꯇꯕꯤꯗ ꯑꯩꯁꯨ ꯆꯤꯔꯣ ꯐꯔꯣ ꯑꯗꯨꯝ ꯉꯥꯡꯉꯣ ꯍꯥꯏꯔꯣ
ꯇꯥꯗ꯭ꯔꯣ ꯑꯩꯅꯥ ꯉꯥꯡꯉꯤꯁꯦ
ꯇꯥꯗꯦ ꯍꯥꯏꯕꯥ
ꯅꯣꯏꯅ ꯉꯥꯡꯉꯤꯗꯣ ꯇꯥꯏꯌꯦ ꯑꯗꯨꯒꯤ
ꯅꯪꯒꯤ ꯅꯦꯠꯋꯥꯛꯇꯨ ꯈꯔꯥ ꯅꯨꯡꯉꯥꯏꯇ꯭ꯔꯦ ꯍꯌꯦꯡ ꯀꯥꯡ ꯅꯨꯃꯤꯠꯀꯤ ꯈꯦꯆꯤ ꯆꯥꯅꯕ
ꯀꯥꯎꯅꯤ ꯍꯥꯏꯕꯥ ꯅꯣꯏ ꯃꯁꯦꯟ ꯅꯣꯏ ꯅꯃꯥꯟꯅꯕꯤ ꯃꯁꯦꯟꯖꯨ ꯍꯥꯏꯅꯔꯣ
ꯑꯗꯨꯒꯅꯦ ꯀꯩꯅꯣꯇꯧꯅꯕ ꯈꯦꯆꯤ ꯆꯥꯅꯕ ꯊꯝꯅꯥꯗꯒ ꯍꯥꯞꯄꯒ
ꯍꯥꯏꯅꯕ ꯀꯥꯎꯅꯤ ꯀꯣ
ꯀꯪꯂꯥꯗꯒ ꯀꯣꯏꯕ ꯆꯠ ꯀꯣꯏꯕ ꯆꯠꯅꯤ ꯍꯥꯏꯕ ꯀꯪꯂꯥꯗꯒ ꯀꯣꯏꯕ ꯆꯠ ꯀꯣꯏꯕ ꯆꯠꯅꯤꯩ ꯍꯥꯏꯕꯧꯄꯥꯎ ꯑꯃ ꯇꯥꯏ ꯆꯠꯂꯨꯖꯤꯗꯅ ꯑꯩꯈꯣꯏ ꯆꯠꯂꯨꯁꯤꯗꯅ ꯑꯩꯈꯣꯏ ꯃꯌꯥꯝ
ꯀꯅꯥ -ꯀꯅꯥ ꯆꯠꯇꯣꯏꯅꯣ
ꯉꯁꯤꯒꯤ ꯅꯦꯠꯋꯥꯛ ꯉꯁꯤꯒꯤ ꯅꯦꯠꯋꯥꯛꯁꯦ ꯀꯩꯅꯣ ꯇꯧꯔꯦ
ꯌꯥꯗ꯭ꯔꯦ ꯅꯦꯠ ꯁꯨꯡꯌꯥ ꯌꯥꯗ꯭ꯔꯦ ꯅꯦꯠ ꯁꯨꯡꯌꯥ ꯌꯥꯗ꯭ꯔꯦ
ꯅꯪꯒꯤ ꯅꯥ ꯅꯣꯏ ꯑꯇꯣꯞꯄ ꯁꯥꯟꯅꯕꯗꯗꯤ ꯀꯩꯁꯨꯝ ꯇꯧꯗꯕ꯭ꯔꯥ
ꯌꯥꯗ꯭ꯔꯦ ꯌꯥꯗ꯭ꯔꯦ ꯇꯥꯗ꯭ꯔꯦ
ꯇꯥꯕ꯭ꯔꯣ ꯇꯥꯔꯕꯣ
ꯇꯥꯕ꯭ꯔꯣ
ꯃꯤꯅ ꯉꯥꯡꯕꯗꯤ ꯇꯥꯏ ꯍꯥꯏꯕ
ꯑꯣꯑꯣ ꯈꯦꯆꯤꯒꯤ ꯋꯥꯔꯤꯗꯨ ꯁꯥꯟ ꯑꯥ
ꯑꯣꯕ ꯑꯩꯗꯤ ꯇꯥꯏꯌꯦ ꯅꯪ ꯉꯥꯡꯕꯗꯣ
ꯑꯗꯨ ꯑꯃꯨꯛ ꯇꯥꯔꯦ ꯑꯃꯨꯛꯇꯪ ꯅꯪꯅ ꯉꯥꯡꯕꯗꯣ ꯇꯥꯏ ꯍꯥꯏꯕꯗꯨꯗꯤ ꯑꯗꯨꯝ ꯑꯃꯨꯛ ꯇꯥꯔꯛꯑꯦꯕ ꯑꯗꯨꯒ ꯇꯨꯃꯤꯟꯅ ꯑꯃꯨꯛ ꯂꯩꯒꯤꯕ
ꯅꯪꯅ ꯊꯣꯛꯄ ꯃꯥ ꯑꯗꯨꯝ ꯄꯪꯈꯨꯝ-ꯈꯨꯝꯃꯣ
ꯍꯧꯖꯤꯛꯇꯤ ꯑꯅꯥ- ꯑꯌꯦꯛ ꯃꯃꯥꯍꯣꯏꯗꯣ ꯑꯅꯥ- ꯑꯌꯦꯛ ꯌꯥꯎꯍꯟꯒꯅꯨ ꯍꯧꯖꯤꯛꯇꯤ ꯆꯤꯟꯖꯥꯛ ꯅꯨꯡꯉꯥꯡꯖꯤꯖꯨ ꯀꯥ ꯍꯦꯟꯅ ꯅꯣꯏ ꯌꯨꯝꯒꯤ ꯍꯤꯡꯒꯣꯜꯗꯤ ꯃꯅꯥ- ꯃꯁꯤꯡ ꯊꯥꯕ꯭ꯔꯣ
ꯍꯤꯡꯒꯣꯜꯒꯤ ꯃꯅꯥ- ꯃꯁꯤꯡ ꯊꯥꯎ ꯀꯩꯅꯣꯑꯣ ꯍꯥꯔ ꯌꯥꯎꯗꯕ ꯑꯣꯏꯅ ꯍꯧꯖꯤꯛꯇꯤ ꯆꯤꯟꯖꯥꯛꯁꯦ ꯆꯥꯒꯗꯕ ꯀꯤꯔꯦ ꯈꯤꯇꯪꯆꯥꯕꯒ ꯍꯦꯛ ꯂꯩꯔꯛꯄꯒ ꯄꯠꯄꯅ ꯍꯥꯜꯂꯦ ꯑꯗꯨꯅꯅꯦ ꯌꯨꯝꯗ ꯊꯥꯖꯔꯒ ꯆꯥꯕꯖꯤꯅ ꯍꯦꯟꯅ ꯐꯩꯀꯣ ꯅꯣꯏꯒꯤ ꯍꯤꯡꯒꯣꯜ ꯂꯩꯗꯣ ꯏꯟꯖꯥꯡ ꯅꯥꯄꯤꯒ ꯊꯥꯖꯜꯂꯣ
ꯑꯗꯨꯅꯦ ꯍꯥꯏꯖꯦ ꯇꯧꯁꯜꯂꯦ ꯍꯥꯏꯕ ꯍꯤꯟꯖꯥꯡ
ꯑꯗꯣ ꯍꯧꯖꯤꯛꯇꯤ ꯑꯅꯥ ꯑꯌꯦꯛꯁꯦ ꯃꯤ ꯗꯥꯏꯕꯤꯇꯤꯁ ꯅꯨꯡꯕꯤꯇꯤꯁ ꯍꯧꯖꯤꯛ ꯑꯉꯥꯡꯗꯩ ꯑꯉꯥꯡ ꯑꯉꯥꯡꯗꯒꯤ ꯆꯤꯡꯅ ꯍꯧꯖꯤꯛ ꯗꯥꯏꯕꯦꯇꯤꯁ ꯅꯨꯡꯄꯤꯇꯤꯁꯤꯡ ꯂꯩꯔꯤ ꯃꯌꯥꯝꯁꯤ ꯆꯤꯟꯖꯥꯛ ꯁꯤꯅꯔꯁꯨ ꯈꯪꯗ꯭ꯔꯦ
ꯑꯗꯨꯅꯅꯦ ꯍꯤꯡꯒꯣꯜ ꯆꯥꯎꯕꯅꯤꯅꯅꯦ ꯏꯟꯖꯥꯡꯗꯣ ꯊꯥꯖꯜꯂꯣ ꯑꯩꯈꯣꯏꯁꯨ ꯅꯣꯡ ꯐꯥꯗꯣꯛꯁꯨ ꯂꯧꯕ ꯂꯥꯛꯄ ꯌꯥꯏ
ꯎꯝ ꯑꯦ ꯄꯣꯠ ꯌꯣ ꯀꯩꯅꯣꯒꯥ ꯊꯥꯏꯌꯦ ꯆꯨꯖꯥꯛꯀ
ꯑꯣ ꯑꯗꯣ ꯆꯨꯖꯥꯛꯀꯗꯣ ꯈꯔ ꯂꯧꯕ ꯂꯥꯛꯀꯦ ꯑ ꯑꯥ ꯊꯥꯔ ꯊꯥꯎ ꯑꯗꯨꯅ ꯑꯣ
ꯄꯤꯛꯏꯕ ꯈꯔ
ꯏꯃꯥꯍꯣꯏꯅ ꯅꯥꯅꯤꯀꯣ ꯅꯥꯗꯅꯕ ꯍꯣꯠꯅꯧ ꯅꯥꯕꯁꯦ ꯌꯥꯝ ꯋꯥꯕꯅꯦ
ꯎꯝ ꯅꯪ ꯅꯪ ꯊꯕꯛ ꯏꯪꯒꯥꯡꯗꯤ ꯆꯠꯇ꯭ꯔꯕꯣ
ꯊꯕꯛꯁꯦ ꯆꯠꯇꯦ
ꯇꯧꯁꯤꯜꯂꯨ ꯇꯧꯁꯤꯜꯂꯨ ꯊꯕꯛ ꯏꯟꯈꯥꯡ ꯇꯧꯁꯜ ꯇꯧꯁꯜ ꯆꯠꯇꯅ ꯈꯣꯠꯇꯅꯥ ꯇꯧ
ꯀꯃꯥꯏ ꯇꯧꯏ ꯑꯌꯨꯛ ꯅꯨꯡꯊꯤꯜ ꯅꯨꯃꯤꯗꯥꯡ
ꯀꯩ ꯍꯥꯏꯕ
ꯑꯌꯨꯛ ꯅꯨꯡꯊꯤꯟ ꯀꯃꯥꯏꯅ ꯇꯧꯔꯤꯒꯦ ꯂꯩ ꯌꯨꯝꯗ ꯑꯗꯨꯝ ꯂꯩꯕ꯭ꯔꯥ ꯊꯕꯛ ꯆꯠꯊꯣꯛꯄ꯭ꯔꯕ
ꯑꯩꯗꯤ ꯊꯕꯛ ꯆꯠꯂꯦ ꯊꯕꯛ ꯍꯜꯂꯛꯄꯒ ꯉꯥꯏꯍꯥꯛ ꯔꯦꯁ ꯇꯧꯕꯒ ꯅꯣꯏꯗ ꯐꯣꯟ ꯇꯧꯔꯛꯏꯁꯤꯅꯦ ꯀꯃꯥꯏ ꯇꯧꯔꯤꯒꯦ ꯈꯣꯠꯂꯤꯒꯦꯅ ꯅꯤꯡꯖꯪꯉꯛꯏꯅꯦ ꯏꯅꯥꯎꯁꯤꯡꯁꯦ ꯀꯃꯥꯏ ꯇꯧꯔꯤꯒꯦꯅ ꯑꯅꯥ ꯑꯌꯦꯛ ꯌꯥꯎꯕ꯭ꯔꯥꯅ
ꯑꯅꯥ ꯑꯌꯦꯛꯇꯤ ꯌꯥꯎ ꯑꯅꯥ ꯑꯌꯦꯛ ꯌꯥꯎꯗꯕ ꯅꯠꯇ꯭ꯔꯣ
ꯌꯥꯎꯗꯦ ꯌꯥꯎꯗꯦ
ꯑꯣ ꯐꯩ ꯐꯩ ꯅꯥꯍꯟꯒꯅꯨ ꯅꯥꯕꯁꯦ ꯄꯩꯁꯥ ꯌꯥꯝ ꯆꯪꯕꯅꯦ
ꯆꯪꯉꯦ ꯆꯪꯉꯦ ꯅꯥꯗ꯭ꯔꯁꯨ ꯆꯪꯉꯦ ꯅꯥꯔꯁꯨ ꯆꯪꯉꯦ
ꯑꯗꯣ ꯅꯥꯗꯅꯕꯗꯤ ꯐꯩꯗꯅꯥ
ꯍꯣꯏ ꯑꯗꯨꯕꯨꯗꯤ ꯅꯗꯅꯕꯗꯤ ꯍꯣꯠꯅꯅꯤ ꯑꯗꯨ ꯇꯝꯕ ꯉꯝꯕ ꯅꯠꯇꯦꯗꯅ
ꯎꯝ ꯑꯗ ꯍꯧꯖꯤꯛꯀꯥꯟꯒꯤ ꯏꯟꯖꯥꯡꯁꯦ ꯀꯩꯅꯕꯨ ꯍꯥꯎꯔꯤꯒꯦ ꯅꯪꯕꯣ
ꯑꯥ ꯍꯥꯎꯏ ꯀꯥꯡꯁꯣꯏꯅ
ꯅꯣꯡ ꯆꯤꯡ ꯆꯨꯈꯤꯕꯅꯤꯅ ꯊꯔꯣꯏ ꯅꯨꯡꯂꯣꯏꯁꯨ ꯈꯔ ꯊꯣꯡꯑꯝꯒꯅꯤ ꯊꯔꯣꯏ ꯊꯣꯡꯕꯒꯗꯤ ꯆꯥꯗꯕ꯭ꯔꯣ
ꯁꯤꯗ ꯆꯥꯏ ꯍꯥꯏꯔꯤꯁꯦ ꯅꯣꯡ ꯐꯥꯗꯣꯛꯅꯤꯗ ꯌꯥꯝ ꯇꯣꯏꯅ ꯆꯥꯕ ꯉꯝꯗꯦ ꯊꯔꯣꯏ ꯊꯔꯣꯏꯒꯖꯤꯅꯅꯦ ꯀꯧꯇꯥꯗ ꯌꯣꯟꯕꯗꯣ ꯀꯦꯖꯤꯗꯅꯦ ꯌꯣꯟꯈꯠꯂꯦ ꯍꯥꯏꯔꯤꯁꯦ ꯊꯔꯣꯏꯁꯦ
ꯎꯝ ꯍꯧꯖꯤꯛꯇꯤ ꯅꯣꯡ ꯆꯤꯡꯒ ꯇꯕ
ꯈꯪꯉꯕ ꯊꯔꯣꯢ ꯀꯧꯇꯥꯗ ꯂꯨꯄꯥ ꯆꯥꯝꯃꯥ ꯐꯪꯉꯤ
ꯇꯦꯛꯇ꯭ꯔꯣ ꯊꯔꯣꯢ ꯀꯧꯇꯥꯗ ꯂꯨꯄꯥ ꯆꯥꯝꯃꯥꯒ ꯄꯤ ꯍꯥꯢꯕ
ꯄꯤꯗꯦꯍꯦ ꯀꯥꯢꯗꯩ ꯊꯔꯣꯢ ꯀꯧꯇꯥꯗ ꯂꯨꯄꯥ ꯆꯥꯝꯃ ꯄꯤꯅꯣ ꯑꯗꯨꯗꯤ ꯍꯦꯃꯟꯒ꯭ꯔꯦ ꯊꯥꯔꯣꯢ ꯀꯧꯇꯥꯗ ꯂꯨꯄꯥ ꯅꯤꯐꯨ ꯌꯥꯡꯈꯩ ꯈꯛꯇꯅꯦ ꯑꯩꯈꯣꯢ ꯉꯍꯥꯟ ꯕꯕꯥꯅ ꯂꯩꯔꯛꯑꯦ
ꯑꯩꯈꯣꯢꯅ ꯉꯥꯍꯥꯜ ꯂꯩꯕꯗꯅꯦ ꯊꯔꯣꯢ ꯀꯧꯇꯥ ꯑꯆꯧꯕꯗꯣ ꯑꯗ ꯂꯨꯄꯥ ꯆꯥꯝꯃ
ꯏꯃꯥ ꯑꯗꯨꯗꯤ ꯇꯥꯡꯉꯦ ꯑꯈꯣꯢ ꯂꯧꯔꯛ ꯑꯈꯣꯢ ꯉꯍꯥꯟꯗ ꯊꯣꯡꯕꯗ ꯉꯥꯢꯔꯤꯕꯀꯣ ꯀꯧꯇꯥꯗ ꯂꯨꯄꯥ ꯐꯣꯔꯇꯤ ꯐꯣꯔꯇꯤꯗ ꯑꯍꯨꯝ ꯂꯧꯔꯛꯑꯦ
ꯃꯆꯥꯔꯥ ꯑꯆꯧꯕ
ꯀꯧꯇꯥꯗꯣ ꯑꯆꯧꯕ ꯑꯗꯨꯝ ꯀꯤꯂꯣ ꯀꯧꯇꯥꯗꯨꯅꯤ ꯀꯩꯅꯣ
ꯑꯦ ꯑꯣ ꯐꯔꯦ ꯐꯔꯦ ꯑꯗꯨꯗꯤ ꯅꯪ ꯖꯨ ꯄꯣꯊꯥꯖꯔꯣ ꯉꯍꯥꯛ ꯑꯩꯁꯨ ꯊꯝꯅꯕ ꯇꯧꯔꯒꯦ ꯎꯝ ꯊꯝꯃꯣ ꯊꯝꯃꯣ
ꯎꯝ ꯊꯝ ꯊꯝ